ꯍꯜꯂꯣ ꯇꯥꯏ
ꯎꯝ ꯗ ꯑꯩꯍ ꯏ ꯌꯥ
ꯑꯩꯅ ꯍꯥ
ꯂꯤꯄꯤꯑ
ꯀꯩꯅ ꯍꯤꯞꯠꯇꯦ
ꯑꯣ
ꯍꯥꯥ
ꯑꯧ
ꯏꯁ ꯐꯝꯃꯦ ꯐꯝꯃꯦ ꯍꯥꯏꯗꯥꯏꯅꯦ
ꯍꯧꯖꯤꯛ ꯍꯤꯞꯈꯔꯦ ꯍꯤꯞꯅꯤꯡ ꯍꯤꯞ
ꯏꯁ ꯇꯨꯝꯅꯤꯡꯉꯕꯣ
ꯇꯨꯝꯅꯤꯡꯗꯦ
ꯃꯤꯠꯇꯣ ꯎꯏꯒꯦ ꯇꯧꯔꯕꯣ
ꯑꯣꯏꯗꯦ
ꯑꯥ
ꯅꯪ ꯀꯔꯤ ꯃꯊꯦꯜ ꯆꯥꯔꯒꯦ ꯆꯛꯆꯥꯔꯕꯣ
ꯉꯁꯥꯏꯅ ꯆꯥꯈ꯭ꯔꯦ ꯆꯥꯛꯄꯨꯗꯤ
ꯀꯩ ꯃꯊꯦꯜ ꯆꯔꯦ
ꯉꯁꯤ ꯆꯥꯕꯗꯣ ꯀꯩꯅꯣꯛ ꯀꯩ ꯑꯩ ꯀꯥꯎꯔꯛꯑꯦ ꯍꯥ ꯑꯩ ꯆꯥꯕꯗꯣ ꯏꯔꯣꯟꯕꯀꯣ ꯈꯪꯗꯦ ꯆꯥꯔꯒ ꯈꯪꯅꯤ ꯊꯥꯡꯖꯤꯡ ꯑꯗꯨ ꯂꯩꯔꯦ ꯑꯃꯗꯣ ꯀꯩ ꯍꯥꯞꯅ ꯋꯥꯥꯟ ꯈꯪꯗꯦꯕ
ꯎꯝ ꯑꯩ ꯅꯁꯥꯏ ꯀꯣ ꯑꯩꯈꯣꯏ ꯏꯃꯥꯟꯅꯕꯤꯒ ꯋꯥꯔꯤ ꯁꯥꯟꯅꯕꯗ ꯑꯩꯗꯤ ꯂꯣꯏꯔꯦ
ꯑꯣ
ꯅꯔꯦꯀꯣꯅꯍ ꯍ ꯆ
ꯑ ꯍꯥꯠꯀꯦ ꯇꯧ ꯍꯣꯏꯅꯦ ꯈꯪꯉꯦꯅꯦ ꯈꯪꯉꯦꯅꯦ ꯏꯁ ꯂꯣꯏꯔꯦꯗꯅ ꯑꯗꯨꯃꯥꯏꯅ ꯅꯥꯎꯔꯛꯀꯅꯨ ꯇꯥꯅꯤꯡꯗꯦ
ꯇꯥꯅꯤꯡꯗꯕ
ꯅꯣꯛꯄ ꯅꯪꯒꯤ ꯈꯨꯅꯣꯛꯇꯣ ꯑꯥ ꯅꯪꯗꯤ ꯀꯩꯀꯩ ꯆꯥꯔꯕ
ꯑꯩꯔꯣ ꯀꯥꯡꯁꯣꯏꯅꯦ ꯀꯥꯡꯁꯣꯏꯅꯦ ꯌꯥꯎ ꯋꯦ
ꯏꯁ ꯀꯩ ꯀꯥꯉꯥꯎ ꯇꯧꯔꯕ
ꯉꯁꯤꯁꯦ ꯑꯂꯨꯅꯦꯀꯣ ꯈꯥꯃꯦꯟꯗꯨꯅꯦ
ꯑꯥ
ꯑꯗꯨꯒ ꯍꯋꯥꯏ ꯃꯔꯨ ꯃꯔꯨ ꯑꯃ ꯂꯩꯌꯦꯕ ꯑꯗꯨꯒ
ꯑꯥ
ꯑꯩꯗꯤ ꯄꯥꯛꯥꯛꯅ ꯆꯥꯕꯗ ꯊꯥꯎꯗꯨ ꯆꯥꯅꯤꯡꯗꯕ ꯃꯁꯥꯂꯥꯁꯨ
ꯅꯁ ꯅꯣꯏꯁꯦ ꯃꯁꯂꯥꯗꯤ ꯐꯖꯅ ꯊꯥꯛꯄ ꯃꯥꯜꯂꯦꯕꯨ
ꯑꯁ ꯑꯁꯦꯡꯕ ꯊ
ꯏꯁ ꯃꯌꯥꯡ ꯃꯥꯜꯂꯦ ꯑꯗꯨꯗꯤ
ꯑꯗꯨꯅꯦ ꯏꯗꯤꯀꯣ ꯑꯆꯝꯕ ꯄꯥꯝꯕ
ꯎꯝ ꯑꯗꯨ ꯃꯅꯝꯗꯣ ꯍꯩꯅꯗꯦ ꯌꯥꯝ ꯍꯥꯃꯜꯂꯗꯤꯀꯣ ꯈꯔ ꯍꯥꯞꯄ ꯆꯥꯡꯕ ꯌꯥꯝꯃꯟꯈ꯭ꯔꯩꯥ ꯆꯥꯕ ꯌꯥ ꯑ ꯑꯗꯨꯃꯥꯏꯅ ꯇꯧꯕ꯭ꯔꯣ ꯑ ꯂꯣꯏꯔꯦꯗ ꯈꯤꯇꯪ ꯈꯤꯇꯪ ꯍꯥꯞꯄꯣ ꯍꯥꯏꯌꯣ ꯑꯗꯨꯗꯤ
ꯎꯝ ꯍꯥꯏꯔꯣ ꯃꯣꯏꯒꯤ ꯊꯣꯛꯄ ꯇꯧꯖꯅꯤ
ꯏꯁ ꯀꯩꯒꯤ
ꯏꯁ ꯅꯪꯁꯨ ꯑꯄꯥꯝꯕꯗꯣ ꯍꯥꯏꯕ ꯍꯥꯏ ꯍꯥꯏꯕꯗꯣ ꯌꯥꯗ꯭ꯔꯣ
ꯑꯩ
ꯍꯥ ꯀꯥꯡꯉꯥꯎꯗꯤ ꯆꯥꯔꯝꯈꯤꯔꯣꯏꯅꯦ ꯑꯗꯨꯗꯤ ꯆꯥꯕ꯭ꯔꯣ
ꯆꯥꯕ ꯈꯔ ꯆꯥꯏ
ꯑꯥ ꯉꯁꯥꯏ ꯅꯣꯏ ꯕꯣꯔꯥ ꯆꯥꯏ ꯍꯥꯏꯕꯗꯣ ꯕꯣꯔꯥ ꯕꯣꯔꯥ ꯍꯥꯏꯕ꯭ꯔꯥ
ꯕꯣꯔꯥ
ꯑꯝꯐꯣꯔꯥ
ꯑ
ꯑꯗꯨ ꯆꯥꯏꯑꯦ ꯍꯥꯏꯕꯗꯤ
ꯍꯣꯏ
ꯄꯤꯕꯔꯕ
ꯑꯥꯎ ꯈꯨꯗꯛꯇ ꯀꯣ ꯇꯧꯔꯒ ꯄꯤꯕꯅꯤ
ꯑꯥ ꯏꯁ ꯍꯥꯎꯇꯦꯍꯦ ꯉꯁꯤꯒꯤ ꯑ ꯍꯥꯎꯇꯦ ꯑꯗꯨꯒ ꯀꯤꯁ ꯍꯥꯎꯇꯕꯅꯦ ꯍꯥꯎꯇꯕꯅꯦ
ꯎꯝ ꯑꯩꯗꯤ ꯕꯣꯔꯥ ꯌꯥꯝ ꯄꯥꯝꯗꯦꯕꯀꯣ ꯑꯗꯨ ꯉꯁꯤꯗꯨꯗꯤ ꯑꯗꯨꯝ ꯍꯥꯎꯋꯦ ꯑꯩꯗꯤ ꯑꯗꯨꯝ
ꯁꯥ ꯈꯛꯇ ꯄꯥꯝꯕ꯭ꯔ
ꯍꯣꯏ ꯑꯩꯗꯤ ꯁꯥꯇꯪ ꯄꯥꯝꯃꯤ
ꯢꯁꯤ ꯏꯁ ꯂꯣꯏꯔꯦꯗꯅꯥ ꯁꯤꯗꯤ
ꯕꯣꯔꯥꯒ ꯁꯤꯡꯖꯨꯒꯀꯣ ꯆꯥꯕꯅꯦꯕ
ꯑ ꯁꯤꯡꯖꯨꯗ ꯀꯩꯀꯩ ꯁꯤꯡꯖꯨꯅꯣ
ꯎꯝ ꯃꯣꯏꯗꯣ ꯌꯥꯝ ꯌꯥꯝꯃꯦ ꯍꯩꯕꯤ ꯃꯅꯥꯁꯨ ꯍꯥꯞꯄꯦ
ꯑꯥ
ꯑꯗꯨ ꯊꯥ ꯊꯥꯡꯖꯤꯡꯒꯤ ꯃꯥꯒꯤ ꯑꯥ ꯑꯌꯨꯕ ꯌꯥꯎꯕ ꯃꯈꯣꯛ ꯑꯁꯥꯡꯕꯗꯣ ꯃꯔꯥꯗꯣ ꯑꯗꯨ ꯁꯤꯡꯖꯨ ꯆꯥꯏꯌꯦꯕ
ꯑꯥ
ꯑꯗꯨꯁꯨ ꯍꯥꯞꯄꯦ ꯑꯗꯨꯒ ꯀꯣꯕꯤ ꯍꯥꯞꯄꯦ ꯑꯗꯨꯒ ꯍꯋꯥꯏ ꯃꯪꯒꯟꯒ ꯕꯤꯁꯣꯟꯒ ꯊꯣꯏꯗꯤꯡꯒ ꯍꯥꯞꯄꯦ ꯗꯨꯒꯇꯪ
ꯍꯥꯎꯔꯝꯒꯦꯔꯣ ꯑꯗꯨ ꯑꯣꯏꯔꯗꯤ ꯍꯥꯎꯇ꯭ꯔꯦ ꯍꯥꯎꯇ꯭ꯔꯦ ꯏꯁ ꯍꯥꯎꯇꯦ ꯍꯥꯎꯇꯦ ꯍꯥꯎꯇꯦ ꯑꯗꯨꯒꯨꯝ ꯍꯥꯞꯄꯗꯣ ꯍꯥꯎꯇꯕ ꯃꯤ ꯅꯍꯥꯟꯖꯨ ꯑꯩ ꯆꯥꯒꯔꯦ ꯆꯥꯕꯒꯤ ꯊꯪ ꯈꯪꯕꯅꯦ ꯍꯥꯏꯕꯅꯤ ꯑꯩ
ꯅꯪ ꯎꯪ ꯑꯩꯗꯤ ꯍꯥꯎꯋꯦ
ꯑ ꯑꯈꯣꯏ ꯃꯅꯥꯛꯇꯨ
ꯑꯗꯨꯒ ꯅꯣꯏꯒꯤ ꯃꯅꯥꯛꯀꯤꯗꯨꯗꯤ ꯍꯥꯎꯇꯕ ꯑꯈꯣꯏꯅ ꯍꯥꯎꯕ ꯃꯐꯝ ꯃ ꯐꯝ ꯂꯩꯕꯅꯦ ꯍꯥꯎꯕ ꯍꯥꯎ ꯇꯕ ꯍꯝ ꯃꯥꯟꯅꯇꯕꯇꯣ ꯃꯟ ꯗꯨꯁꯨ ꯃꯥꯟꯅꯗꯦ ꯃꯍꯥꯎ ꯃꯥꯟꯅꯗꯦ
ꯑꯥꯏꯁ ꯍꯣꯏꯅꯦ ꯍꯣꯏꯅꯦ ꯃꯔꯤ ꯃꯉꯥ ꯂꯩꯌꯦꯕ ꯑꯍꯥꯎꯕ ꯀꯦꯝ ꯑꯃꯐꯥꯎ ꯌꯥꯎꯗꯦꯕ ꯁꯤ ꯁꯤꯗ
ꯁꯤꯗꯤ ꯍꯥꯎꯋꯦꯕ ꯄꯀꯣꯔꯥꯁꯨ ꯆꯥꯏꯌꯦꯕ ꯄꯣꯠꯅꯁꯦ ꯃꯣꯏꯅ ꯉꯁꯥꯏ ꯆꯥꯁꯦꯅꯀꯣ ꯑꯗꯨꯁꯨ ꯍꯥꯎꯋꯦꯕ
ꯃꯅꯥꯛ ꯆꯥꯈ꯭ꯔꯦꯕ ꯂꯣꯏꯅꯃꯛꯀꯣ
ꯑꯝ
ꯊꯥꯎꯗꯕ
ꯎ ꯅꯥꯍꯥꯟ ꯅꯪꯒꯤ ꯎꯔꯝ ꯅꯣꯏꯒꯤ ꯃꯔꯨꯞ ꯍꯣꯏꯅ ꯂꯩꯌꯣꯅ ꯂꯩꯕꯅꯦꯕ ꯑꯃ ꯀꯔꯤ ꯃꯣꯏꯒꯤ ꯃꯣꯏ ꯃꯅꯥꯛꯇꯀꯣ ꯂꯩꯌꯦꯕꯀꯣ ꯑꯗꯨꯗꯤ ꯍꯥꯎꯕꯗꯤ ꯍꯥꯎꯋꯦ ꯌꯥꯝꯅꯗꯤ ꯍꯥꯎꯇꯦ ꯑꯌꯥꯝꯅ ꯍꯥꯎꯕꯗꯤ ꯑꯣꯏꯗꯦ
ꯑꯥ
ꯃꯐꯝ- ꯃꯐꯝ ꯃꯥꯟꯅꯗꯕꯅꯦ ꯃꯣꯏꯗꯣ
ꯑꯥ ꯍꯣꯏꯅꯦ ꯅꯪ ꯍꯥꯏꯕꯗꯨ ꯆꯨꯝꯃꯤꯅꯦ ꯂꯥꯟꯗꯦꯗꯤ ꯍꯥꯏꯕ ꯌꯥꯗ꯭ꯔꯦ
ꯎꯝ ꯃꯥꯟꯅꯗꯕꯅꯤ ꯁꯤꯕꯨ
ꯑꯣꯢ ꯉꯁꯤꯗꯣ ꯕꯣꯕꯅꯪ ꯌꯦꯡꯒꯗ꯭ꯔꯣ ꯍꯥ
ꯎꯝ ꯕꯣꯜꯂꯣ ꯑꯩ ꯍꯌꯦꯡ ꯆꯔꯁ ꯆꯠꯀꯅꯤ ꯍꯌꯦꯡ ꯂꯥꯏ ꯈꯨꯔꯨꯝꯕ ꯆꯠꯀꯅꯤ ꯑꯗꯨꯅ ꯌꯦꯡꯕ ꯌꯥꯏ ꯌꯦꯡꯗꯕ ꯌꯥꯏ
ꯑꯩꯁ ꯑꯅꯤꯃꯛ ꯌꯦꯡꯉꯔꯣꯏ
ꯌꯦꯡꯉꯔꯣꯏ ꯌꯦꯡꯅꯤꯡꯗ꯭ꯔꯦ ꯑꯩꯒꯤ ꯅꯨꯄꯥꯒꯤ ꯑꯃꯗꯤ ꯌꯥꯎꯕꯅꯦꯕ
ꯑ ꯅꯪꯒꯤ ꯅꯨꯄꯥ ꯌꯥꯎꯕꯗꯣ ꯑꯗꯨ ꯌꯦꯡꯒꯗ꯭ꯔ
ꯍꯥ ꯑꯗꯨꯁꯨ ꯈꯪꯗꯦ ꯌꯦꯡ ꯑꯩ ꯅꯨꯄꯥꯗꯣ ꯑꯩꯒꯤ ꯅꯨꯄꯥꯗꯣ ꯃꯥꯒꯤ ꯅꯨꯄꯤ ꯂꯩꯈ꯭ꯔꯦꯕ
ꯑꯣ ꯂꯩꯈ꯭ꯔꯁꯨ ꯌꯦꯡꯕ ꯌꯥꯏꯅ
ꯑꯗꯨꯅ ꯑꯩ ꯄꯥꯝꯗꯦ ꯑꯗꯨꯒꯃꯥꯗꯣ ꯈꯪꯕ꯭ꯔꯥ ꯃꯁꯛꯇꯨꯁꯨ ꯀꯣ ꯌꯥꯝ ꯍꯩꯅꯔꯛꯇꯔꯦꯕ
ꯏꯁꯀꯩꯒꯤ
ꯊꯨꯀꯠꯆꯕ ꯑꯃ ꯐꯥꯎꯋꯦ ꯈꯪꯗꯦ
ꯏꯁ ꯃꯤꯉꯣꯟꯗꯕꯨ ꯅꯪꯉꯣꯟꯗ ꯀꯩꯗꯧꯔꯒꯦ ꯃꯥꯅ
ꯀꯩꯁꯨ ꯇꯧꯗꯦ ꯑꯗꯣ ꯍꯥꯟꯅꯗꯤꯀꯣ ꯌꯥꯝꯅ ꯄꯥꯝꯃꯝꯃꯦꯕ ꯃꯥꯁꯦꯀꯣ ꯑꯩꯅꯀꯣ ꯑꯦꯂꯕꯦꯟ ꯑꯩꯅ ꯇꯔꯥꯃꯥꯊꯣꯏ ꯀꯥꯕꯗꯀꯣ
ꯎꯝ
ꯑꯗꯨꯋꯥꯏꯗꯒꯤ ꯌꯥꯝꯅ ꯄꯥꯝꯕꯅꯦꯕ ꯇꯔꯥ ꯀꯥꯔꯛꯄꯗꯒꯤ
ꯑꯗꯨ ꯑꯗꯨꯒ ꯑꯗꯨꯗꯒꯤ
ꯍꯟꯗꯛꯁꯦ ꯃꯥꯒꯤ ꯅꯨꯞ ꯍꯟꯗꯛꯇꯤ ꯃꯥꯒꯤ ꯅꯨꯄꯤ ꯌꯥꯝ ꯎꯠꯈ꯭ꯔꯦꯕꯀꯣ ꯑꯗꯨꯒ ꯖꯥꯠ ꯖꯥꯠ ꯇꯧꯕꯒꯤꯀꯣ ꯑꯗꯨꯒ
ꯃꯥ ꯃꯥꯒꯤ ꯅꯨꯄꯤ ꯑꯣꯏꯅ ꯃꯥꯒꯤ ꯀꯩꯅꯣ ꯑꯄꯥꯝꯕ ꯇꯧꯕ ꯌꯥꯏ ꯅ ꯏꯁ ꯅꯣꯏ ꯅ ꯀꯥꯂꯛꯇꯅꯀꯣ ꯃꯤ ꯅꯨꯄꯤ ꯂꯩꯈ꯭ꯔꯕ ꯅꯨꯄꯥꯁꯤꯡꯗ ꯏꯁ ꯑꯩꯒꯤꯅꯤ ꯑꯩ ꯅꯨꯄꯥ ꯍꯨꯝ ꯆꯜꯂꯣ ꯑꯥꯗ
ꯆꯂꯣꯏ ꯑꯥꯗ ꯍꯨꯝ
ꯎꯝ ꯃꯤ ꯅꯨꯄꯤ ꯂꯩꯈ꯭ꯔꯕꯗꯣ ꯄꯥꯝꯃꯦ ꯍꯥꯏꯁ ꯑꯗꯨꯅꯦ ꯅꯨꯄꯤꯁꯤꯡꯁꯦ ꯄꯩꯁꯥ
ꯑꯩꯈꯣꯏ ꯄꯩꯁꯥ ꯄꯥꯝꯕꯒꯤ ꯍꯥꯏꯕ ꯅꯠꯇꯦ
ꯍ ꯇꯅꯦ ꯂꯩꯈ꯭ꯔꯗꯤꯀꯣ ꯑꯗꯨꯝ ꯃꯣꯏ ꯍꯥꯏꯅꯔꯒ ꯑꯗꯨꯝ ꯂꯧꯈꯤꯅꯦꯕ ꯑꯩꯈꯣꯏ
ꯇꯥꯅꯤꯡꯗꯦ ꯍꯥ
ꯀ ꯑ ꯁꯨꯝꯅꯦ ꯀꯦꯝꯝꯁꯨ ꯇꯧꯗꯥ ꯈꯔ ꯂꯥꯏꯔꯕ ꯄꯩꯁꯥ ꯄꯩꯁꯥꯗꯣ ꯄꯥꯏꯗ꯭ꯔꯥ ꯑꯗꯨ ꯑꯣꯏꯔꯗꯤꯀꯣ ꯅꯣꯏꯅ ꯑꯥ ꯍꯝ ꯑꯗꯨ ꯅꯨꯄꯥꯗꯤ ꯃꯋꯥ ꯂꯧꯗꯦ ꯀꯥꯏꯅꯀꯣ ꯍꯥꯏꯔꯁꯨ
ꯑꯩꯈꯣꯏꯗꯤ ꯀꯔꯤꯁꯨ ꯍꯥꯏꯕ ꯌꯥꯎꯗꯦ ꯍꯧꯖꯤꯛꯐꯥꯎꯁꯨ ꯍꯥꯏꯗꯤ
ꯍꯣꯏꯅꯦ ꯍꯣꯏꯅꯦ ꯍꯥꯏꯔꯝꯈꯤꯔꯣꯏꯅꯦ ꯈꯪꯉꯤ ꯆꯤꯟꯗꯤ ꯑꯗꯨꯝ ꯂꯩꯕꯥ ꯇꯥꯡ ꯀꯝꯃꯦꯅ ꯐꯖꯅ ꯈꯨꯝꯕ ꯍꯩꯔꯦ ꯆꯤꯟꯗꯤ ꯄꯥꯅꯕꯅꯤꯅꯀꯣ
ꯍꯣꯏ ꯅꯪꯗꯤ ꯑꯩ ꯑꯩ ꯍꯣꯏ ꯍꯣꯏ ꯅꯪꯕꯨꯗꯤ ꯑꯩ ꯊꯥꯖꯗꯕꯅ ꯀꯣ
ꯊꯥꯖꯩꯌꯦ ꯂꯣꯏ ꯊꯥꯖꯩꯌꯦ ꯅꯪ ꯍꯥꯏꯗꯣ ꯑꯩ ꯆꯠꯆꯗꯦ ꯍꯥꯏꯕ꯭ ꯎꯝ ꯇꯨꯝꯈꯤꯅꯣ ꯇꯨꯝꯈꯤꯅꯣ ꯀꯩꯒꯤꯅꯣ ꯌꯥꯝ ꯉꯜꯂꯤꯗ ꯃꯥꯂꯦ
ꯃꯠꯇꯦ
ꯋꯥꯠꯂꯤ ꯋꯥꯠꯂꯤ ꯉꯜꯂꯤ ꯍꯥꯏꯕꯅꯤ ꯍꯧꯖꯤꯛꯇꯤ
ꯉꯟꯗꯦ ꯊꯦꯡꯉꯨꯔꯦ
ꯑ ꯊꯦꯡꯅꯦꯦꯕ ꯅꯣꯏꯗꯣ ꯉꯁꯤꯗꯤ ꯉꯟꯅ ꯄꯨꯅꯤꯡꯕ ꯃꯥꯜꯂꯦ ꯀꯩꯒꯤꯅꯣ
ꯑꯩ ꯅꯨꯄꯥꯅ ꯀꯣ ꯉꯟꯅ ꯇꯨꯝꯃꯣ ꯍꯥꯏꯌꯦ꯫
ꯏꯁ ꯅꯪꯒꯤ ꯅꯨꯄꯥꯗꯣ ꯃꯥ ꯃꯀꯥꯎ ꯑꯗꯣ ꯈꯔ ꯂꯩꯈꯠꯅꯦꯕ ꯑꯗꯨ ꯑꯣꯏꯔꯝꯒꯅꯤ ꯑꯥꯎ ꯑꯗꯨꯒꯤ ꯍꯥꯏꯔꯃ ꯑꯣꯏꯔꯝꯒꯅꯤ
ꯎꯝ
ꯌꯥꯝ ꯋꯥꯔꯕꯣ ꯋꯥ ꯉꯥꯡꯕꯁꯨ ꯍꯥ? ꯋꯥꯔꯕꯕꯥ ꯍꯨꯃꯥꯡ ꯊꯣꯛꯄ꯭ꯔꯣ ꯎꯝ ꯍꯣꯏ ꯋꯥꯗꯕꯅꯤꯪ ꯈꯨꯝꯅꯤꯡꯕ ꯑꯣꯏ ꯈꯨꯝꯅꯤꯡꯗꯕ ꯑꯣꯏ
ꯑꯁ ꯅꯪꯅ ꯃꯤ ꯁꯥꯎꯔꯒ
ꯏꯁ ꯑꯩ ꯀꯃꯥꯏꯅ ꯁꯧꯍꯟꯗꯅꯥ
ꯊꯂꯦ ꯁꯥꯂꯦ ꯊꯂꯦ ꯁꯂꯦ ꯁ
ꯑꯦ ꯁꯧꯎꯍꯟꯗꯦ ꯁꯣꯎꯍꯟꯗꯦ ꯀꯥꯡ ꯌꯥꯝ ꯂꯩꯏ ꯀꯥꯡ ꯍꯥꯜꯂꯛꯑꯣ ꯂꯥꯛꯑꯣ
ꯂꯥꯛꯀꯦ ꯅꯥ ꯄꯥꯏꯔꯒ ꯂꯥꯛꯀꯦ
ꯍꯔꯗꯁꯨ ꯐꯪꯗꯅꯕ ꯍꯥꯠꯂꯁꯨ ꯁꯤ ꯀꯥꯡꯗꯤ ꯂꯦꯇꯦꯅꯦ ꯂꯥꯛꯄ ꯃꯊꯪ
ꯑꯩꯈꯣꯏꯁꯨꯅꯦ ꯑꯩꯈꯣꯏꯁꯨꯅꯦ ꯃꯤ ꯎꯁꯤꯠꯇꯕ ꯀꯥꯡ ꯌꯥꯝꯅ ꯂꯩꯌꯦꯅ ꯑꯗꯨꯝ ꯂꯩꯌꯦ ꯍꯥꯠꯂꯁꯨ ꯁꯤꯗꯕ
ꯍꯣꯏ ꯍꯣꯏ ꯃꯥꯃꯥꯏ ꯂꯩꯔꯝꯒ
ꯍꯥꯠꯄꯤꯔꯣ ꯍꯥꯠꯄꯤꯔꯣꯅ ꯆꯤꯂꯛꯄ ꯀꯥꯡ ꯌꯥꯝ ꯂꯩ
ꯃꯣꯏꯁꯦ ꯏꯁꯦ ꯐꯖꯥꯠꯅꯤ ꯄꯥꯝꯅꯤ ꯄꯥꯝ ꯖꯥꯠꯅꯤꯀꯣ
ꯎꯝ ꯀꯔꯤ ꯀꯥꯟꯅꯕꯅꯣ ꯃꯆꯥ ꯄꯣꯛꯑꯦꯕꯅꯤꯅ
ꯃꯆꯥ ꯄꯣꯔꯅꯤ ꯃꯤꯁꯤꯡ ꯍꯤꯡ ꯒꯠꯂꯅꯤ ꯑꯁ ꯑꯩꯒꯤ ꯑꯩꯒꯤ ꯏꯆꯥ ꯌꯥꯎꯗ꯭ꯔꯦ ꯑꯩꯒꯤ ꯏꯆꯥꯁꯤꯡꯅꯤꯀꯣ ꯂꯣꯏ ꯍꯥꯠꯇꯣꯛꯈ꯭ꯔꯦ
ꯌꯥꯝꯃꯝꯈ꯭ꯔꯅꯤ ꯀꯔꯤꯒꯤꯅꯣ ꯍꯥꯏꯗꯤ ꯅꯪꯒꯤ ꯏ ꯉꯥꯛꯇꯅꯤꯅꯀꯣ
ꯍꯥꯠꯈ꯭ꯔꯦꯕ ꯃꯣꯏ ꯑꯩꯈꯣꯏ ꯌꯨꯝꯗꯒꯤꯀꯣ ꯃꯣꯏ ꯆꯦꯟ ꯁꯤꯗꯒꯤ ꯍꯦꯟꯅ ꯍꯦꯟꯗꯣꯛꯇ꯭ꯔꯦꯕ ꯑꯩꯅ ꯍꯥꯄꯒꯤꯀꯣ ꯂꯣꯏ ꯍꯥꯠꯇꯧꯕꯒꯤ
ꯎꯝ
ꯅꯪ ꯈꯪꯗꯩꯅꯦ ꯑꯩ ꯑꯩ ꯑꯩ ꯍꯥꯏꯕꯗꯣ ꯌꯦꯡꯕꯗ ꯑꯁ ꯌꯥꯝ ꯅꯨꯡꯉꯥꯏꯕꯅꯦꯕꯣ ꯅꯪꯅ ꯑꯁ ꯅꯌꯦꯍꯦꯛꯀꯣ ꯑꯗꯨꯃꯥꯏꯅ ꯍꯥꯏꯔꯛꯀꯅꯤꯕ
ꯅꯪꯒꯤ ꯅꯆꯥ ꯃꯈꯩ ꯍꯥꯠꯇꯣꯛꯄꯗꯣ ꯅꯨꯡꯉꯥꯏꯔꯝꯒꯅꯤ ꯅꯪꯗꯤ
ꯑꯩꯗꯤ ꯅꯨꯡꯉꯥꯏ ꯑꯩꯅ ꯃꯤ ꯏ ꯆꯠꯆꯕꯒ ꯀꯃꯥꯏꯅꯅ ꯍꯥꯠꯅꯤꯡꯉꯣꯏ ꯑꯣꯏꯗꯅꯁꯦ
ꯅ ꯅꯪꯅ ꯆꯥ ꯍꯥꯏꯕꯅꯤꯗꯣ ꯑꯩꯗꯤ
ꯑꯩꯒꯤ ꯏꯆꯥ ꯑꯣꯏꯔꯁꯨ ꯍꯥꯠꯀꯅꯤ ꯃꯣꯏ ꯃꯤ ꯏ ꯂꯧꯕ ꯆꯥꯕ
ꯎꯝ ꯄꯤꯒꯗꯕꯅꯤ ꯅꯪ ꯃꯆꯥ ꯑꯣꯏꯗ ꯅꯪ ꯏꯗꯨ ꯄꯤꯖꯒꯗꯕꯅꯤ
ꯅꯣꯏ ꯅꯣꯏꯔꯣꯝꯗ ꯀꯩꯅꯣ ꯃꯩ ꯂꯥꯛꯄ꯭ꯔꯣ
ꯉꯁꯥꯏ ꯂꯥꯛꯑꯦ ꯍꯧꯖꯤꯛ ꯃꯨꯠꯈ꯭ꯔꯦ
ꯑꯣ ꯌꯥꯝ ꯁꯥꯔ ꯃꯒꯅꯤꯡꯕꯣ ꯑꯗꯨ ꯑꯣꯏꯔꯗꯤ
ꯅꯣꯏ ꯃꯨꯠꯄ꯭ꯔꯣ
ꯍꯧꯖꯤꯛꯇꯤ ꯃꯨꯠꯇ꯭ꯔꯦ ꯑꯗꯨꯝ ꯂꯩꯔꯦ ꯉꯁꯥꯏꯗꯤ ꯈꯪꯗꯦ
ꯉꯁꯥꯏ ꯃꯨꯠꯄ ꯉꯁꯥꯏ ꯃꯣꯠꯂꯤ ꯑꯩꯈꯣꯏ ꯑꯅꯤꯔꯛ ꯃꯨꯠꯂꯤ
ꯑꯥ
ꯌꯥꯝ ꯅꯨꯡꯉꯥꯏꯇꯦ
ꯍꯣꯏ
ꯃꯤ ꯃꯨꯠꯄꯁꯦ ꯂꯩꯕ ꯉꯝꯗꯦꯕ
ꯍꯣꯏ ꯍꯣꯏ ꯃꯩꯗꯣ ꯅꯪꯒꯤ ꯅꯪꯒꯤ ꯄꯥꯕꯨꯡ ꯑꯣꯏꯕꯅꯤꯅꯀꯣ ꯊꯥꯗꯣꯛꯄ ꯉꯝꯃꯨꯏ
ꯎꯝ ꯑꯩꯒ ꯂꯩꯃꯤꯟꯅꯕꯀꯣ
ꯎꯝ ꯎꯝ
ꯏꯆꯦꯗꯨꯁꯨ ꯂꯥꯛꯈ꯭ꯔꯦꯕ
ꯑꯥ
ꯃꯥꯁꯨ ꯑꯩ ꯅꯀꯟ ꯇꯨꯝ